ꯅꯨꯡꯉꯥꯏꯔꯤꯕ꯭ꯔꯣ
ꯉꯨꯉꯥꯏꯌ‌ꯦ ꯀꯌꯥꯔꯛ ꯍꯪꯁꯤꯔ ꯅꯪꯗꯤ ꯅꯌꯥ ꯏꯀꯪ ꯀꯪꯉꯪꯈ꯭ꯔꯦ ꯍꯥꯏꯅꯦ
ꯎꯝ ꯀꯉꯕꯅꯤ ꯅꯗꯤ
ꯑꯩꯗꯤ ꯅꯣꯏꯔꯦ ꯌꯥꯗ꯭ꯔꯦ
ꯏꯁꯁ ꯀꯌꯥꯝ ꯂꯣꯏꯔꯦꯒ ꯍꯥꯏꯁꯤꯦꯈꯔꯗ
ꯀꯥꯏ ꯂꯩꯔꯤꯅꯣ
ꯃꯥꯟꯅꯕꯤ ꯑꯃꯒꯤ ꯔꯨꯝꯝꯗ ꯂꯩꯌꯦꯗ
ꯎꯝ
ꯅꯪꯒꯤꯁꯦ ꯑꯩꯒꯤ ꯉꯥꯛꯇ ꯑꯣꯏꯔꯝꯅꯤꯀꯣ
ꯍꯥꯥ
ꯈꯪꯗ‌ꯦꯗ
ꯀꯩꯩꯅꯣ
ꯅꯠꯇ‌ꯦ ꯍ‌ꯣꯔ‌ꯦꯟ ꯅꯨꯉꯥꯏꯅ
ꯇꯨꯝꯅꯤꯡꯈ꯭ꯔꯗ
ꯅꯪ ꯇꯨꯝꯅꯤꯡꯉꯕ꯭ꯔꯣ
ꯎꯝ
ꯑꯣ ꯑꯃ ꯅꯪꯒꯤ ꯈꯪꯅꯕ ꯅꯨꯄꯥꯗꯨ ꯃ‌ꯦꯁ‌ꯦꯖ ꯊꯥꯒ‌ꯦ ꯑꯩ
ꯀꯩ ꯍꯥꯏꯅ‌ꯣ
ꯅꯨꯡꯉꯥꯏꯔꯤꯕ꯭ꯔꯣ
ꯏꯁ ꯊꯥꯕ ꯉꯝꯃꯗꯤ ꯏꯕꯦꯝꯕ ꯅꯪꯒꯤꯕꯗꯨꯒ ꯈꯠꯅꯈꯤꯇꯅꯤ
ꯑꯩ ꯅꯨꯄꯤ ꯈꯠꯅꯗ‌ꯣꯏꯕ
ꯑꯗꯨ ꯑꯗꯨ ꯍꯥꯏꯔꯒ ꯃꯥꯅ ꯀꯔꯤ ꯍꯥꯏꯔꯛꯇꯣꯏꯅꯣ ꯁꯨꯝ ꯍꯥꯏꯔꯛꯑꯔ ꯔꯤꯄ꯭ꯂꯥꯏ ꯄꯤꯔꯛꯑꯔ‌ꯣꯏ
ꯑꯗꯨꯅꯤ ꯃꯅ ꯍꯌ‌ꯦꯡꯋꯥꯏ ꯑꯆꯨꯝꯕ ꯁꯔꯥꯛꯇ‌ꯣꯏꯅ‌ꯦ
ꯍꯨꯃꯥꯡ ꯈꯨꯁꯥꯗꯤ ꯌꯥꯗ꯭ꯔꯦ
ꯑꯗꯨꯅꯦ ꯄꯨꯔꯥ ꯑꯁꯦꯡꯕꯒꯤ ꯏꯒꯣꯅ ꯋꯥꯡꯈꯠꯄꯁꯤꯗꯤ
ꯑ ꯋꯥꯡꯕꯁꯤꯅ ꯋꯥꯡꯕꯁꯤꯅ ꯋꯥꯡꯉꯃꯒꯥꯏꯁꯤ ꯌꯥꯝ ꯈꯪꯕ ꯌꯥꯗꯦ ꯇ ꯑꯩꯅ ꯐꯒꯤꯗꯕ ꯋꯥꯔꯤꯁꯤꯅ ꯈꯔꯗꯤ ꯑꯗꯨꯃꯥꯏꯅ ꯇꯧꯗꯧ ꯃꯥꯟꯗꯦꯗ
ꯐꯅꯗ꯭ꯔꯒ ꯑꯗꯨ ꯑꯣꯏꯔꯁꯨ ꯃꯤ ꯌꯦꯡꯉꯣ ꯑ ꯑꯁꯨꯃꯥꯏꯅ ꯇꯧ ꯑꯣ
ꯈꯅꯔꯗꯤ ꯃꯤꯕꯨ ꯁꯥꯎꯍꯟꯗꯕ
ꯑꯗꯨꯗꯤ ꯅꯨꯡꯁꯤꯕ ꯅꯠꯇ꯭ꯔꯦ
ꯎꯝ ꯗꯨꯝ ꯐꯥꯔꯦꯗ ꯑꯩꯒꯤꯁꯨꯨ
ꯑꯣꯏꯗꯤꯔꯣꯗ
ꯑꯩꯪ ꯋꯥꯔꯤ ꯂꯤꯌꯣꯔꯣ
ꯑꯃ ꯍꯦꯛꯇ
ꯅꯪꯒꯤ ꯊꯥꯏꯅ -ꯊꯥꯏꯅ ꯋꯥꯔꯤ ꯂꯤꯕꯤꯌꯣꯉꯣꯟꯗ
ꯑꯦꯟꯊꯥꯏꯅ ꯊꯥꯏꯅ ꯋꯥꯔꯤ ꯃ ꯐꯤꯂꯝꯒꯤ ꯀꯩꯅꯣ ꯋꯥꯔꯤꯗꯣ ꯍꯥꯏꯔꯛꯑꯣꯅꯦ
ꯂꯝꯒꯦ ꯂꯨꯍꯣꯡꯕ- ꯂꯨꯍꯣꯡꯕ ꯑꯍꯤꯡ ꯌꯦꯡꯉꯕ
ꯌꯦꯡꯈ꯭ꯔꯦ ꯕꯂꯥꯒꯤꯗꯨꯔꯣ
ꯎꯍ
ꯕꯂꯥꯒ ꯒꯣꯀꯨꯜꯒꯤꯗꯣ
ꯑꯁ ꯑꯗꯨꯋꯣ ꯐꯤꯂꯝ ꯁꯨꯇꯤꯡ ꯇꯧꯕ ꯀꯥꯟꯗ ꯃꯥ ꯌꯦꯟ ꯀꯌꯥꯝ ꯆꯥꯔꯝꯅꯤ ꯈꯪꯕ꯭ꯔꯥ
ꯀꯔꯤ
ꯃꯥ ꯐꯤꯂꯝ ꯁꯨꯇꯤꯡ ꯇꯧꯕ ꯀꯥꯟꯒꯤ ꯑꯃ ꯃꯥ ꯆꯦꯜꯂꯛꯄ ꯅꯨꯃꯤꯠꯇ ꯌꯦꯟꯕꯤꯖꯕꯗꯨ
ꯈꯪꯗ꯭ꯔꯦ ꯀꯥꯎꯔꯦꯗ
ꯍꯦꯔꯣꯅ ꯍꯦꯔꯣꯏꯟꯗ ꯆꯦꯂꯞ ꯐꯥꯔꯦꯅ ꯄꯨꯔꯛꯑꯦꯅ ꯁꯦꯡꯕꯍꯥꯏꯔꯗꯤ ꯍꯥꯏꯗꯤ ꯕꯖꯥꯔ ꯂꯥꯛꯄ ꯀꯥꯟꯗ ꯔꯤꯍꯥ ꯇꯧꯀꯥꯟ ꯈꯪꯍꯜꯂꯒ ꯋꯥꯟꯗꯔꯒ ꯄꯨꯔꯛꯄꯅꯦꯕ ꯑꯗꯨ ꯃꯌꯨꯝ ꯌꯧꯔꯀꯥꯟꯗ ꯐ ꯂꯩꯔꯝꯃꯦꯗꯅ
ꯎꯝ
ꯑꯗꯨꯒ
ꯗꯨꯗꯤ ꯂꯨꯍꯣꯡꯕ ꯑꯍꯤꯡ ꯅꯠꯇꯦꯗ
ꯂꯨꯍꯣꯡꯕ ꯑꯍꯤꯡꯅꯦ
ꯑꯦ ꯀꯩꯅꯣ ꯀꯩꯅ
ꯑꯗꯨ ꯂꯨꯍꯣꯡꯕꯩ ꯑꯍꯤꯡꯅꯦ ꯑꯗꯨꯗꯨꯒ ꯂꯤꯟ ꯇꯧꯔꯒ ꯀꯤꯍꯜꯂꯒ ꯌꯦꯟꯗꯣ ꯄꯤꯖꯕꯅꯦꯕ ꯆꯥꯎ- ꯆꯥꯎ ꯇꯧꯔꯒ ꯍ ꯑꯩ ꯆꯒꯦ ꯇꯧꯕꯗꯣ
ꯑꯣ
ꯑꯗꯨ ꯈꯪꯕ꯭ꯔ ꯂꯥꯁꯇ ꯆꯠꯔꯛꯄꯅꯦ
ꯅꯪ ꯑꯣꯏꯅ ꯃꯥꯜꯂꯦ
ꯂꯥꯁꯇ ꯅꯨꯡꯁꯤꯔꯛ ꯄꯩ ꯋꯥꯔꯤꯗꯣ ꯑꯁ ꯕꯁ ꯇ ꯑꯣꯟꯙꯔꯦ ꯇꯧ
ꯅꯨꯄꯥꯗꯣ ꯃꯤ ꯑꯣꯏꯔꯛꯄꯗꯣ
ꯅꯨꯄꯥ ꯃꯤ ꯀꯩꯅꯣ ꯃꯤ ꯑꯣꯏꯔꯛꯇꯦꯍꯦ
ꯃꯤ ꯑꯣꯏꯔꯛꯄ ꯍꯥꯏꯕꯗꯤ ꯂꯥꯁꯇ ꯃꯤ ꯑꯣꯏꯔꯛꯀꯅꯤꯅꯃ ꯅꯠꯇꯕ꯭ꯔꯣ
ꯑꯁ ꯈꯅꯦ ꯃꯁꯝ ꯃꯅꯥ ꯁꯥꯡꯉꯒ ꯕꯦꯠ ꯁꯥꯕꯗꯣ ꯃꯇꯝ ꯈꯔ ꯂꯩꯔꯒꯗꯤ ꯌꯥꯝ ꯒ꯭ꯌꯥꯟ ꯇꯥꯔꯛ
ꯍꯣꯏ ꯑꯩꯅ ꯍꯥꯏꯕꯗꯤ ꯂꯩꯃꯤꯟꯅꯔꯕ ꯃꯇꯨꯡꯗ ꯅꯨꯄꯤꯗꯨꯅꯁꯨ ꯀꯩꯅꯣ ꯇꯧꯋꯤꯅ ꯁꯞ ꯄꯣꯔꯠ ꯇꯧꯕꯤꯌꯦ ꯅꯨꯄꯥꯗꯨꯁꯨ ꯃꯤ ꯑꯣꯏꯔꯛꯄꯒꯨꯝ ꯇꯧꯕ ꯅꯠꯇꯕ꯭ꯔꯣ
ꯃꯥꯅꯦ ꯑꯗꯣ ꯎꯝ ꯅꯨꯄꯥꯗꯨꯅꯗꯤ ꯈꯔ ꯈꯔ ꯅꯨꯄꯥꯗꯨꯅ ꯑꯁꯨꯝ ꯀꯩꯅꯣ ꯇꯧꯕ ꯀꯥꯟꯗ ꯅꯨꯄꯤꯗꯨꯅ ꯌꯥꯔꯛꯇꯕ ꯏꯒꯅꯣꯔ ꯌꯥꯝ ꯇꯧꯃꯟꯕꯒꯤ ꯁꯥꯎꯔꯒ ꯅꯨꯄꯥꯗꯨꯅ ꯑꯃꯨꯛꯀ ꯏꯒꯅꯣꯔ ꯇꯧꯔꯛꯄꯅꯦꯕ
ꯑꯩ ꯀꯕꯛ ꯀꯕꯛ ꯀꯥꯎꯈ꯭ꯔꯦꯕ ꯇꯥꯏꯌꯦ
ꯒ꯭ꯥꯌꯟ ꯇꯥꯕ꯭ꯔꯣ
ꯇꯥꯏꯌꯦꯃꯤ
ꯍꯜꯂꯣ
ꯇꯥꯏꯌꯦ
ꯍꯜꯂꯣ
ꯇꯥꯏꯑꯦ
ꯑꯣ ꯂꯥꯎꯒꯅꯨ ꯇꯥꯏ ꯇꯥꯏ
ꯑꯩ ꯂꯥꯏꯔꯤꯛ ꯄꯥꯗ꯭ꯔꯗꯤ ꯌꯥꯔꯔꯣꯏ ꯑꯦꯛꯖꯥꯝ ꯀꯨꯣꯏꯗ꯭ꯔꯦ ꯑꯩ ꯃꯊꯥ ꯁꯥꯔꯦ
ꯑꯩꯒꯤ ꯏꯃꯥꯟꯅꯕꯤ ꯑꯃ ꯐꯗꯛꯖ ꯀ ꯏꯕꯥꯟꯅꯤ
ꯎꯝ
ꯅꯪꯁꯨ
ꯍꯥꯥ
ꯅꯪ ꯆꯨꯞ ꯁꯨꯛꯇꯅ ꯂꯩꯕ꯭ꯔꯣ
ꯍꯣꯏ ꯅꯠꯇꯦꯗ ꯑꯩꯗꯤ ꯇ꯭ꯋꯦꯟꯇꯤꯒ ꯇ꯭ꯋꯦꯟꯇꯤ ꯊ꯭ꯔꯤꯔꯥ ꯅꯠꯗꯦ ꯇ꯭ꯋꯦꯟꯇꯤ ꯇ꯭ꯋꯦꯟꯇꯤ ꯇꯨꯔꯣ ꯑꯈꯣꯏꯗꯤ ꯑꯗꯨꯝ ꯇꯧꯕꯅꯦ
ꯅꯪ ꯗꯦꯠ ꯀꯌꯥ ꯀꯌꯥꯔꯣ
ꯇꯦꯟ ꯇꯦꯟꯒ ꯇ꯭ꯋꯦꯟꯇꯤꯒ ꯇ꯭ꯋꯦꯟ ꯇꯨ ꯇ꯭ꯋꯦꯟꯇꯤ ꯇꯨ
ꯉꯁꯥꯏ ꯅꯃꯥꯟꯅꯕ ꯅꯃꯥꯟꯅꯕꯤ ꯑꯃꯗꯣ
ꯎꯝ
ꯇꯥꯕ꯭ꯔꯥ
ꯑꯧ ꯇꯥꯏꯌꯦ
ꯃꯥꯏ ꯀꯣꯏꯅꯕꯗꯣ ꯅꯨꯄꯥꯗꯣ ꯀꯩ ꯂꯝꯗꯩꯅꯣ ꯑꯣ ꯑꯦ ꯑꯥ
ꯍꯥꯏꯗꯤ ꯎꯝ ꯃꯈꯥꯅꯦ ꯍꯥꯏꯗꯤ ꯅꯪꯁꯨ ꯆꯠꯈꯤꯕꯩꯗꯣ
ꯎꯝ
ꯅꯪꯗꯤ ꯁꯣꯝ ꯆꯠꯈ꯭ꯔꯒ ꯑꯩꯈꯣꯏ ꯏꯃꯥꯟꯅꯕꯤ ꯑꯃꯥ ꯑꯥ ꯎꯝ ꯑꯈꯣꯏ ꯀꯣꯂꯦꯁꯇꯩ ꯇꯣꯛꯑꯒ ꯂꯩꯒꯤꯕꯗꯣ ꯈꯪꯉꯤꯗꯅ ꯃꯣꯏꯔꯣꯝꯗ ꯃꯣꯏꯔꯣꯝ ꯍꯥꯏꯗꯤ ꯃꯣꯏꯔꯣꯝ ꯌꯧꯗ꯭ꯔꯤ ꯀꯥꯟꯗꯅꯤ ꯀꯣ
ꯊꯥꯕꯛꯀꯨꯝꯕ ꯇꯧꯔꯕ ꯍꯥꯏꯁꯦ ꯅꯠꯇ꯭ꯔꯒ
ꯇꯧꯗꯦꯗ ꯑꯆꯧꯕ ꯊꯥꯕꯛ ꯒ꯭ꯌꯥꯟ ꯇꯥꯕ ꯃꯥꯜꯂꯦ ꯑꯗꯣ ꯈꯪꯗꯦ ꯍꯥꯏꯗꯤ ꯃꯥꯅꯁꯨ ꯋꯥꯔꯤ ꯐꯖꯅ ꯂꯤꯕꯤꯗꯦꯕ ꯑꯗꯣ ꯈꯪꯗꯦ
ꯄꯩꯁꯥꯒꯨꯝꯕꯗꯤ ꯄꯥꯏꯕ꯭ꯔꯣ ꯍꯥꯏꯁꯦ꯫
ꯑꯩꯒꯤ ꯋꯥꯈꯜꯗꯤ ꯅꯣꯔꯃꯦꯜ ꯃꯥꯜꯂꯦ꯫
ꯅꯣꯔꯃꯦꯜ꯫
ꯎꯝ꯫
ꯃꯥꯒ ꯃꯥꯟꯅꯕ꯭ꯔꯣ ꯍꯥꯏꯁꯦ꯫
ꯎꯝ ꯑꯈꯣꯏ ꯃꯥꯥꯟꯅꯕꯤꯗꯤ ꯄꯩꯁꯥ ꯄꯥꯏꯌꯦ꯫
ꯃꯥꯏ ꯅꯨꯄꯥꯗꯣ ꯍꯥꯏꯔ꯫
ꯃꯥꯥꯏ ꯅꯨꯄꯥꯗꯣ ꯏꯃꯥꯟꯅꯕꯤ ꯄꯩꯁꯥ ꯄꯥꯏꯌꯦ꯫
ꯅꯠ ꯃꯥꯏ ꯅꯨꯄꯥꯗꯨꯔꯣꯕ꯫
ꯃꯥꯏ ꯅꯨꯄꯥꯗꯤ ꯈꯪꯗꯦꯕ ꯑꯩꯅ ꯁꯨꯝ ꯈꯟꯕꯗ ꯃꯌꯥꯏ ꯑꯣꯏꯔꯞ ꯃꯥꯜꯂꯦꯕ꯫
ꯑꯣ ꯅꯨꯄꯤꯗꯨꯅ ꯍꯦꯟꯅ
ꯅꯨꯄꯤꯗꯨꯅ ꯍꯦꯜꯂꯦꯕ ꯅꯨꯄꯤꯗꯨꯗꯤ ꯏꯁ ꯄꯥꯏꯕꯅꯦ꯫
ꯃꯥ ꯍꯧꯖꯤꯛ ꯀꯩ ꯐꯣꯟ ꯄꯥꯏꯒꯦ꯫
ꯃꯥ ꯑꯗꯨꯝ ꯄꯥꯏꯔꯝꯃꯦꯕ ꯈꯔ ꯂꯩꯔꯒꯗꯤ ꯄꯥꯏꯔꯅꯤ ꯍꯥꯏꯝꯅꯦ ꯁꯦꯝ꯫
ꯐꯣꯟ ꯄꯥꯏꯔꯔꯣꯏ ꯍꯥꯏꯌꯦ꯫
ꯍꯧꯖꯤꯛꯇꯤꯅꯦ ꯀꯩꯅꯣ ꯄꯥꯏꯕꯅꯦꯕ ꯔꯦꯠꯃꯤꯗꯣ ꯍꯦꯛ ꯅꯠꯇꯦ ꯅꯪꯅ ꯄꯥꯏꯕꯗꯣ
ꯑꯥ꯫
ꯑꯗꯨꯒꯨꯝꯕ ꯄꯥꯏꯕꯅꯦꯕ ꯑꯗꯣ ꯃꯣꯗꯦꯜ ꯄꯨꯗꯤ ꯃꯥꯟꯅꯗꯦꯀꯣ ꯈꯔ ꯂꯩꯔꯒ ꯁꯦꯝ ꯏꯁ ꯁꯦꯝ ꯄꯥꯏꯅꯤꯡꯕꯅ ꯉꯥꯎꯔꯦ ꯌꯦ꯫
ꯁꯦꯜ ꯄꯥꯏꯅ ꯄꯥꯏꯅ꯫
ꯍꯣꯏ ꯄꯥꯏꯅꯤꯡꯕ ꯑꯗꯨꯒꯨꯝꯕꯗꯣ ꯄꯥꯏꯅꯤꯡꯕꯅꯦ ꯉꯥꯎꯔꯦ ꯑꯗꯣ ꯈꯪꯗꯦ ꯍꯥꯏꯗꯤ ꯑ ꯄꯥꯏꯕꯅꯦꯕꯀꯣ ꯑꯗꯨꯗꯨꯒ ꯃꯅꯥꯎꯅꯨꯄꯤ ꯃꯅꯥꯎꯅꯨꯄꯥ ꯂꯩꯕꯒꯤ ꯀꯩ ꯍꯥꯏꯅꯤ ꯈꯪꯗꯦ ꯑꯃ ꯂꯩꯕ
ꯃꯃꯥꯍꯣꯏ ꯃꯃꯥꯍꯣꯏꯅ ꯑꯗꯨꯝ ꯄꯣꯀꯦꯠ ꯃꯅꯤꯒꯨꯝꯕ ꯄꯤꯕ꯭ꯔꯥ꯫
ꯄꯤꯕꯅꯦꯍꯦ ꯐꯖꯅ ꯄꯤꯕꯅꯤ꯫ ꯑꯗꯨꯕꯨꯅꯦ ꯃꯃꯥꯁꯦ ꯈꯔ ꯂꯤꯛꯄꯅꯦꯕ꯫ ꯃꯃꯥꯗꯣ ꯇꯨꯡ ꯇꯨꯡꯁꯤꯟꯕ ꯁꯔꯨꯛꯇ ꯑꯣꯏꯕꯅꯦꯕ ꯁꯅꯥꯒꯨꯝꯕ ꯁꯥꯅꯤꯡꯉꯥꯏꯒꯨꯝꯕꯗ ꯈꯜ ꯂꯩꯕꯅꯦꯕ꯫
ꯎꯝ꯫
ꯑꯗꯨꯒ ꯏꯁ ꯏꯕꯦꯝꯃ ꯆꯥꯕ ꯊꯛꯄꯁꯨ ꯃꯤ ꯄꯥꯛ ꯄꯤꯖꯅꯤꯡꯗꯕꯅꯤ꯫
ꯃꯄꯥꯗꯤ꯫
ꯃꯄꯥꯗꯤ ꯃꯄꯥꯗꯤ ꯈꯪꯗꯦ ꯃꯄꯥꯗꯤ ꯑꯗꯨꯒꯨꯝꯕ ꯈꯪꯗꯦ ꯑꯗꯨ ꯃꯃꯥꯗꯤ ꯈꯔ ꯇꯧꯕꯅꯤ꯫
ꯃꯄꯥꯗꯤ ꯑꯗꯨꯝ ꯋꯥꯡꯕ꯭ꯔꯥ꯫
ꯋꯥ-ꯑ-ꯋꯥ ꯑꯝꯇ ꯋꯥꯡꯗꯦ ꯃꯄꯥ ꯌꯥꯝ ꯄꯤꯛꯄꯅꯦ꯫
ꯃꯆꯤꯟ ꯃꯅꯥꯎ ꯑ ꯑꯅꯤ ꯑꯍꯨꯝ꯫
ꯑꯍꯨꯝ ꯎꯝ꯫
ꯃꯥ ꯑꯍꯟ꯫
ꯑꯥ꯫
ꯅꯨꯄꯥ‌꯫
ꯅꯨꯄꯤ ꯅꯨꯄꯤꯅ ꯑꯍꯟ ꯑꯣꯏꯔꯦꯗꯅ ꯑꯗꯨꯒ ꯅꯨꯄꯤ ꯑꯃꯒ ꯅꯨ ꯄꯥ ꯑꯝꯒ ꯑꯃꯨꯛꯀ ꯂꯩꯔꯤ꯫
ꯑꯣ ꯑꯗꯨꯗꯤ ꯅꯨꯄꯤ ꯑꯃꯗꯨꯗꯤ ꯀ꯭ꯂꯥꯁ ꯀ꯭ꯌꯥ ꯑꯣꯏꯔꯕ꯫
ꯀ꯭ꯂꯥꯁ ꯇꯦꯟ꯫
ꯅꯨꯄꯥꯗꯨꯗꯤ
ꯑꯥ ꯅꯨꯄꯥꯗꯣꯅ ꯍꯧꯖꯤꯛ ꯍꯟꯗꯛ ꯇꯨꯋꯦꯜꯐ ꯂꯣꯏꯈ꯭ꯔꯦ
ꯀꯩꯅꯣ ꯅꯨꯄꯤꯗꯨꯅ ꯑꯍꯟ ꯑꯣꯏꯔꯒ ꯅꯨꯄꯥꯅ ꯀ꯭ꯂꯥꯁ ꯑꯥ ꯑꯥ
ꯅꯨ ꯑꯦꯇꯦ ꯅꯠꯇꯦ ꯅꯨꯄꯥꯗꯨꯅ ꯃꯌꯥꯏ ꯍꯥꯏꯒꯦ ꯇꯧꯕ
ꯑꯣ
ꯑꯇꯣꯝꯕꯤꯗꯨꯅ ꯅꯨꯄꯤ ꯉꯔꯥꯡꯗꯣ ꯃꯥꯗꯣ ꯐꯪꯁꯟ ꯑꯃ ꯌꯥꯎꯕ ꯆꯠꯂꯦꯌꯦ
ꯑꯥ ꯀꯣꯟꯁ ꯀꯟꯁꯔꯠ
ꯐꯪꯁꯟ ꯐꯪꯁꯟ ꯃꯣꯏ ꯃꯅꯥꯛꯇ ꯕꯣꯔꯗꯤꯡ ꯑꯃ ꯂꯩꯌꯦꯕ ꯑꯥ ꯀꯩꯅꯣ ꯍꯣꯏꯕꯨꯛ ꯑꯩꯈꯣꯏ ꯑꯩꯒꯤꯗꯨ ꯑꯩꯒꯤꯗꯣ
ꯎꯝ ꯎꯝ
ꯈꯪꯉꯤꯗꯅ ꯃꯥꯒꯤꯗꯣ ꯍꯥꯟꯅ ꯂꯩꯔꯛꯄꯗꯣ ꯑꯗꯨꯗ ꯑꯣꯖꯥ ꯃꯌꯥꯝ ꯊꯦꯡꯅꯩꯌꯦ ꯑꯗꯨꯗ ꯑꯩꯈꯣꯏ ꯃꯥꯟꯅꯅꯕꯤꯒꯤ ꯃꯄꯥ ꯊꯦꯡꯅꯩꯌꯦ ꯑꯗꯨꯒꯤ ꯋꯥꯔꯤꯅꯤ ꯉꯁꯥꯏ ꯂꯤꯔꯛꯄꯗꯣ
ꯑꯣ ꯃꯥꯒꯤꯗꯣ ꯇꯝꯕ ꯃꯇꯝꯗ ꯀꯣꯂꯦꯖ ꯇꯝꯕꯗꯣ
ꯑꯪ
ꯍꯣꯁꯇꯦꯜ ꯂꯩꯕ꯭ꯔꯥ
ꯂꯩꯌꯦ ꯑꯗꯨꯒꯤ ꯃꯥꯁꯦ ꯍꯧꯖꯤꯛꯀꯥꯟꯁꯦ
ꯃꯌꯥꯝ ꯃꯨꯁꯜꯂꯦꯌꯦ ꯍꯟꯅꯗꯤ ꯑꯗꯥ ꯂꯩ ꯂꯩꯔꯨꯕꯒꯤ ꯉꯥꯎꯊꯣꯛꯄꯒꯤꯀꯣ ꯍꯧꯖꯤꯛꯀꯥꯟ ꯌꯥꯝ ꯃꯨꯁꯜꯂꯦ ꯄꯥꯈꯠꯂꯦꯌꯦ ꯃꯥ ꯍꯥꯏꯕ
ꯎꯝ
ꯑꯩ ꯃꯊꯥ ꯌꯥꯝ ꯁꯥꯏ ꯄꯥꯈꯠꯄꯅ ꯇꯜꯂ ꯑꯩ ꯀꯥ ꯇꯧꯗꯅ ꯈꯪꯕ꯭ꯔꯥ
ꯀꯌꯥꯝ ꯉꯧꯒꯦ ꯍꯥꯏꯕꯗꯤ ꯀꯌꯥꯝ ꯃꯨꯒꯦ ꯍꯥꯏꯖꯦ
ꯈꯪꯗꯦꯗ ꯁꯨꯝ ꯉꯧꯕꯅꯦ ꯃꯥꯗꯤ ꯑꯗꯨꯝ ꯑꯗꯨ ꯑꯣꯏꯔꯖꯨ ꯀꯩ ꯍꯥꯏꯅꯩ ꯀꯩ ꯃꯨꯁꯟꯕ꯭ꯔꯥ ꯑꯩꯖꯨ ꯈꯪꯗꯦ ꯃꯥ ꯄꯥ ꯎꯅꯕ ꯂꯥꯛꯀꯅꯤ ꯍꯥꯏꯕꯅꯦꯕ
ꯎꯝ
ꯑꯗꯨꯗꯨꯒꯤ ꯏꯁ ꯑꯥ ꯀꯩꯅꯣꯝ ꯍꯥꯏꯕꯤꯒꯦ ꯈꯪꯕ꯭ꯔꯣ ꯃꯥꯏ ꯅꯨꯄꯥꯗꯨꯅ ꯄꯥꯊꯣꯛꯑꯦ ꯅꯨꯡꯁꯤꯕꯗ ꯃꯥꯁꯦ
ꯄꯥꯊꯣꯛꯄ ꯀꯩꯅ ꯄꯥꯊꯣꯛꯄꯗꯤ ꯀꯩꯅꯣ
ꯅꯨꯡꯁꯤꯃꯟꯗꯅ ꯄꯥꯊꯣꯔꯛꯑꯦꯌꯦ
ꯀꯩꯅꯣ ꯅꯨꯡꯁꯤꯃꯟꯗꯅ ꯄꯥꯊꯣꯛꯑꯦꯗꯤ
ꯑꯁ ꯍꯦꯟꯃꯟꯈ꯭ꯔꯦꯒ ꯍꯥꯏꯔꯤꯕ
ꯅꯨꯄꯥꯗꯨꯅ ꯃꯥꯕꯨ ꯏꯃꯥ ꯏꯕꯦꯝꯃ ꯑꯗꯨ ꯃꯁꯥꯅ ꯍꯥꯏꯔꯤꯕ
ꯎꯝ
ꯑꯦ ꯑꯗꯨꯃꯥꯏ ꯌꯥꯝ ꯍꯥꯏꯅꯣꯌꯣ
ꯍꯥꯏꯕꯗꯖꯨ ꯍꯥꯏꯔꯛꯏꯕ
ꯑꯁ ꯃꯇꯝ ꯋꯥꯠꯂꯤ ꯍꯥꯏꯌꯣ ꯃꯤꯁꯦ ꯃꯇꯝ ꯃꯇꯝ ꯈꯨꯗꯤꯡꯗ ꯆꯦꯟꯖ ꯇꯧꯔꯛꯄꯅꯦ ꯍꯥꯏꯌꯣ
ꯑꯗꯨꯅꯦ ꯍꯥꯏꯁꯦ ꯅꯠꯇ꯭ꯔꯥ ꯊꯥꯖꯕ ꯌꯥꯕ ꯅꯠꯇꯦ ꯑꯩꯈꯣꯏꯅ ꯃꯌꯥꯝ ꯈꯪꯅꯔꯕꯅꯤꯅ ꯅꯠꯇ꯭ꯔꯥ ꯍꯥꯏꯗꯤ ꯃꯤ ꯍꯥꯏꯁꯦ ꯃꯤꯅꯤꯗꯅ ꯑꯗꯣ
ꯑꯩꯈꯣꯏꯒꯤ ꯈꯛꯇꯪ ꯑꯦꯛꯁꯄꯤꯔꯌꯦꯟꯁ ꯍꯥꯏꯕ ꯅꯠꯇꯕ ꯃꯤꯒꯤꯗꯖꯨ
ꯑꯗꯣ ꯀꯩꯅꯣ ꯍꯥꯏꯕꯤꯒꯦꯕ ꯃꯥꯁꯦ ꯎꯝ ꯀꯨꯏꯔꯛꯇ꯭ꯔꯤꯕꯒꯤꯁꯨꯅꯦ ꯈꯔ ꯂꯩꯌꯦꯕ ꯀꯨꯏꯔꯛꯇ꯭ꯔꯤꯕꯩ ꯍꯥꯏꯗꯤ ꯑꯍꯥꯟꯕ ꯑꯣꯏꯕꯒꯤꯀꯣ ꯀꯩꯅꯣꯃ ꯂꯩꯌꯦꯕ ꯃꯥꯁꯦ ꯌꯥꯝ ꯊꯥꯖꯕꯗꯣ ꯍꯦꯟꯃꯟꯕ ꯑꯃ ꯌꯥꯎꯋꯦꯕ ꯃꯥ
ꯑꯁꯦ ꯃꯥꯒꯤ ꯑꯍꯥꯟꯕꯔꯣ
ꯑꯥꯎ
ꯑꯁꯦꯡꯕꯔꯣ ꯑꯁ ꯑꯗꯣ ꯍꯥꯏꯗꯤ ꯍꯥꯏꯗꯤ ꯐꯔꯁ ꯂꯞ ꯄꯥꯛ ꯄꯥꯛ ꯊꯨꯡꯅꯗꯦ ꯍꯥꯏꯕꯅꯤꯀꯣ
ꯑꯦ
ꯀꯟꯗꯦꯝ
ꯄꯥꯟꯕ꯭ꯔꯥ
ꯆꯝꯃꯦ ꯌꯥꯝꯅ ꯃꯥꯒꯤꯗꯤ ꯅꯠꯇꯤꯌꯦ ꯑꯩꯗꯤ ꯑꯗꯨ ꯀꯥꯏꯗ ꯐꯒꯤ ꯇꯧꯕꯅꯤꯗ ꯈꯪꯗꯦ ꯑꯣ ꯃꯥ ꯑꯗꯨ ꯃꯃꯥꯟꯅꯕꯤꯅ ꯈꯪꯅꯍꯟꯕꯅꯦꯗ
ꯀꯔꯝꯕ
ꯍꯧꯖꯤꯛꯀꯤ ꯏꯃꯥꯟꯅꯕꯤꯗꯣ
ꯎꯝ
ꯍꯥꯏꯗꯤ ꯍꯛ ꯄꯨꯔꯥ ꯅꯨꯄꯥꯗꯨ ꯎꯔꯀꯥꯟꯗꯒꯨꯝꯕ ꯈꯪꯅꯕ ꯅꯠꯇꯦꯕ ꯍꯥꯏꯗꯤ ꯍꯣꯁꯇꯦꯜꯗ ꯂꯩꯕ ꯀꯥꯟꯗ ꯍꯧꯖꯤꯛꯀꯤ ꯅꯨꯄꯥꯗꯨꯒꯤ ꯃꯅꯥꯎ ꯅꯨꯄꯤꯁꯤꯡ ꯍꯣꯁꯇꯦꯜꯗ ꯂꯩꯕ ꯍꯥꯏꯇꯥꯔꯦ ꯑꯗ ꯀꯅꯥꯝ ꯈꯪꯅꯗꯕꯗ ꯈꯪꯅꯧ ꯈꯪꯅꯧ ꯈꯪꯅꯧꯇꯧꯔ ꯈꯪꯅꯩꯅꯦꯌꯦ ꯑꯗꯨꯒ ꯃꯣꯏꯒ ꯃꯥꯒ ꯂꯩꯃꯤꯟꯅ ꯈꯣꯏꯃꯥꯟꯅꯕꯤ ꯑꯃ ꯂꯩꯌꯦꯕ ꯈꯪꯕ꯭ꯔꯥ
ꯑꯥ
ꯑꯩ ꯕꯦꯁꯇꯤ ꯌꯥꯝ ꯊꯤꯅ ꯑꯣꯏꯔꯛꯄ ꯃꯉꯣꯟꯗꯩ ꯍꯦꯟꯅ ꯑꯣꯏꯔꯛꯄ ꯅꯨꯄꯤ ꯑꯃ ꯂꯩꯩꯌꯦꯕ ꯊꯥꯏꯅ
ꯅꯪꯒꯤꯒ ꯕꯦꯁꯇꯤ ꯑꯣꯏꯕ
ꯑ ꯑꯩꯅ ꯑꯗꯨꯒ ꯀ꯭ꯂꯥꯁ ꯁꯚꯦꯟꯗ ꯇꯣꯛꯈꯤꯕꯅꯦꯕ ꯏꯃꯥꯟꯅꯕꯤꯁꯦ
ꯑꯥ
ꯑꯗꯨꯗꯨꯒ ꯃꯥꯒ ꯅꯨꯄꯤꯁꯤꯒ ꯑꯩꯒꯤ ꯏꯃꯥꯟꯅꯕꯤ ꯑꯅꯤꯁꯤ ꯍꯣꯁꯇꯦꯜ ꯂꯩꯃꯤꯟꯅꯔꯑꯕ ꯂꯥꯁꯇ ꯃꯥ ꯃꯥꯒ ꯂꯩꯃꯤꯟꯅꯔꯕ
ꯎꯝ
ꯑꯗꯨꯗꯤꯒꯤ ꯃꯥꯅ ꯑꯩꯉꯣꯟꯗ ꯋꯥꯔꯤ ꯂꯤꯕꯁꯤ ꯂꯣꯏꯔꯦ ꯍꯥꯏꯗꯤꯅꯦ ꯃꯥꯅ ꯅꯨꯄꯥꯁꯤ ꯂꯨꯞꯃꯟꯕꯒꯤ ꯍꯦꯟꯕ ꯑꯩꯉꯣꯟꯗꯗꯤ ꯎꯝ ꯃꯥꯅ ꯅꯨꯄꯥꯗꯨꯅ ꯌꯥꯝ ꯅꯨꯡꯁꯤꯕ ꯁꯥꯔꯤꯕ ꯑꯩꯉꯣꯟꯗ ꯋꯥꯔꯤ ꯂꯤꯕꯗꯗꯤ
ꯑꯥ
ꯑꯗꯨꯗꯨꯒ ꯏꯃꯥꯟꯅꯕꯤꯗꯨꯅ ꯋꯥꯔꯤ ꯂꯤꯔꯛꯄꯒꯤ ꯅꯨꯡꯁꯤꯕꯁꯨ ꯀꯩ ꯍꯥꯏꯅꯤ ꯃꯥꯅ ꯎꯠꯃꯟꯕꯒꯤ ꯏꯃꯥꯟꯅꯕꯤꯁꯤꯡꯅ ꯍꯥꯏ ꯍꯥꯏꯌꯦ ꯅꯪ ꯍꯦꯟꯃꯟꯂꯦ ꯎꯠꯀꯅꯨ ꯈꯣꯠꯀꯅꯨ ꯍꯥꯏ ꯊꯥ ꯃꯉꯥ ꯁꯨꯕ ꯀꯥꯟꯗꯅꯦꯕ
ꯍꯨꯖꯤꯛꯀꯤ ꯅꯃꯥꯅꯤꯕꯤꯁꯤꯗ
ꯑ ꯏꯃꯥ ꯑ ꯍꯥꯏꯌꯦ ꯑ ꯏꯃꯥꯟꯅꯕꯤꯁꯤꯗ ꯏꯃꯥꯟꯅꯕꯤ ꯑꯃꯁꯤꯅ ꯅꯪ ꯅꯨꯡꯁꯤꯕꯗꯨ ꯌꯥꯝ ꯎꯠ ꯃꯟꯒꯅꯨ ꯎꯠꯃꯟꯒꯅꯨꯅ ꯉꯥꯡꯉꯦ ꯍꯦꯕꯅꯦꯕ ꯌꯥꯗꯦ ꯍꯥꯏ ꯑꯗꯣ ꯑꯩꯉꯣꯟꯗꯗꯤꯅꯦ ꯅꯨꯄꯥꯗꯨꯅ ꯌꯥꯝ ꯅꯨꯡꯁꯤꯕ ꯃꯑꯣꯡꯗ ꯋꯥ